ꯍꯜꯂꯣ ꯚꯥꯏ ꯆꯥꯛ ꯆꯥꯔꯕꯣ
ꯑꯩꯉꯣꯟ ꯆꯥꯛ ꯆꯥꯔ ꯂꯐꯨ ꯏꯔꯣꯝꯕ ꯆꯥꯔꯦ ꯅꯪꯗꯤ
ꯍꯥꯥ ꯣꯏꯍꯕ
ꯂꯐꯨ ꯏꯔꯣꯝꯕ
ꯑꯦ ꯂꯐꯨ ꯏꯔꯣꯟꯕ ꯑꯥꯎ ꯇꯥꯏꯌꯦ ꯑꯗꯨꯅ ꯀꯃꯥꯏꯅ ꯆꯥꯔꯤꯕ ꯅꯪꯗꯤ
ꯀꯅꯦ ꯂꯐꯨꯗꯣ ꯁꯣꯏꯗꯅ
ꯑꯣ ꯑꯣ ꯑꯩ ꯈꯪꯉꯦ ꯈꯪꯉꯦ ꯈꯪꯉꯦ ꯒ ꯍꯥꯏꯇꯥꯔꯦ ꯑꯩꯗꯤ ꯉꯁꯥꯏ ꯀꯩꯅꯣꯝꯃ ꯑꯩꯗꯤ ꯀꯩꯅꯣꯝꯃ ꯇꯥꯔꯨꯕ ꯑꯗꯨꯒꯤꯅꯦ ꯑꯩ ꯈꯔ ꯄꯝꯊ
ꯃꯅꯤ ꯀꯦ ꯉꯥꯡꯁꯔꯒꯦ
ꯄꯪꯀꯤ
ꯑꯣ ꯍꯥꯎ ꯃꯅꯤ ꯐꯁꯤ ꯎꯝ ꯍꯥꯎꯕꯅꯦ ꯑꯗꯨ ꯊꯣꯡꯕꯗꯨꯁꯨ
ꯍꯣꯏ ꯍꯣꯏ
ꯂꯩꯒꯗ
ꯑꯗꯨꯔ ꯑꯩꯈꯣꯏꯁꯦ ꯑꯩꯈꯣꯏꯁꯨ ꯂꯩꯌꯦ ꯇꯥꯕ꯭ꯔꯣ ꯑꯣ ꯑꯁ ꯑꯦꯛꯖꯥꯝ ꯊꯥꯗꯧꯔ ꯀꯩꯅꯣ ꯍꯌꯦꯡ ꯍꯪꯆꯤ ꯁꯪ ꯉꯥꯏꯔꯦ ꯊꯥꯗꯧꯔꯦ ꯑꯗꯨꯗꯒꯤ
ꯑꯦꯛꯖꯥꯝ ꯀꯨꯏꯗ꯭ꯔꯦꯅ ꯍꯥꯏꯕꯅꯤ ꯍꯌꯦꯡ ꯑꯣꯏꯣꯏꯔꯝꯗꯧ ꯃꯥꯜꯂꯤꯅꯦ ꯑꯦꯛꯖꯥꯝꯁꯦ
ꯆꯗ ꯍꯥꯏꯦ ꯄꯣꯁꯄꯣꯟ ꯇꯧꯈ꯭ꯔꯦ ꯑꯗꯨꯗꯤ ꯑꯥꯎ ꯄꯣꯁꯄꯣꯟ ꯇꯧꯈ꯭ꯔꯦꯗꯤ ꯁꯤꯛꯁꯇꯤꯟ ꯇꯥꯔꯦꯠꯅ ꯅꯪꯁꯨ ꯊꯥꯗꯣ ꯑꯗꯤ ꯌꯥꯕꯅꯦ ꯀꯣ
ꯊꯥꯔ꯭ꯔꯦ ꯇꯜꯂ ꯑꯩ ꯂꯥꯏꯀ ꯇꯝꯗ꯭ꯔꯦ ꯈꯨꯃꯥ ꯑꯩ ꯂꯥꯏꯔꯤꯛ ꯇꯝꯗ꯭ꯔꯦ ꯍꯥꯏꯗꯤ ꯑꯩꯈꯣꯏ ꯑꯩꯈꯣꯏ ꯅꯪꯒꯤ ꯅꯪꯒꯤ ꯅꯪ ꯌꯥꯝ ꯅꯪ ꯌꯥꯝ ꯌꯦꯡꯅꯤꯡꯗꯤ ꯑ ꯑꯗꯨꯦ
ꯅꯪꯅꯤꯗꯤ ꯄꯃꯨꯒꯤ ꯍꯥꯏ ꯑꯗꯣ ꯑꯩ ꯀꯩꯅꯣ ꯍꯥꯏꯒꯦ ꯑ ꯀꯩꯅꯣꯗꯣ ꯅꯍꯥꯟ ꯉꯔꯥꯡꯔ ꯍꯂꯣ ꯑꯃ ꯑ ꯀꯣꯜ ꯇꯧꯔꯛꯄꯅꯦꯕ ꯅꯤꯔꯨꯅ
ꯑꯥ
ꯃꯥꯅ ꯀꯣꯜ ꯇꯧꯔꯕꯗ ꯑꯃꯨꯛ
ꯀꯦꯕ
ꯃꯥ ꯀꯣ ꯇꯔꯛ ꯑꯗꯣ ꯊ꯭ꯔꯤ ꯌꯔꯁꯀꯨꯝꯕ ꯒꯦꯞ ꯒꯦꯞ ꯑꯣꯏꯔꯁꯤꯅ ꯑꯩꯈꯣꯏꯗꯤ ꯇ꯭ꯋꯦꯟꯇꯤ ꯇ꯭ꯋꯦꯟꯇꯤ ꯊ꯭ꯔꯤꯗꯒꯤ ꯂꯣꯏꯕꯅꯤꯗꯅ ꯑꯗꯨꯅ ꯇ꯭ꯋꯦꯟꯇꯤ ꯇ꯭ꯋꯦꯟꯇꯤ ꯊ꯭ꯔꯤꯗꯒꯤ ꯂꯣꯏꯕꯅꯤꯅ ꯍꯟꯗꯛ ꯇ꯭ꯋꯦꯟꯇꯤ ꯇ꯭ꯋꯦꯟꯇꯤ ꯁꯤꯛꯁꯅꯤꯗꯅ ꯑꯃ ꯍꯟꯗꯛ ꯑꯅꯧꯕ ꯑꯃꯨꯛ ꯆꯟꯗꯣꯏꯅꯦ ꯍꯥꯏꯔꯛꯑꯦ
ꯑꯥ ꯆꯥꯟꯅꯤꯅ ꯍꯥꯏꯕꯅꯦ
ꯅꯣꯟ
ꯎꯝ ꯍꯥꯏꯅꯦꯦ
ꯑꯣ ꯑꯣ ꯅꯣꯏ ꯑꯁ ꯅꯪꯁꯨ ꯍꯥꯟꯅ ꯑꯩꯅ ꯍꯥꯏꯕ ꯃꯇꯝꯗ ꯇꯧꯔꯗꯤ ꯐꯗꯣꯏꯅꯦ ꯑꯁ ꯑꯣꯗꯣ ꯃꯥ ꯑꯗꯣ ꯅꯍꯥꯟ ꯅꯣꯏꯕꯅꯤ ꯑꯃ ꯀꯩꯅꯣ ꯑꯃ ꯇꯧꯃꯤꯟꯅꯕꯗꯣ ꯑꯗꯨꯗꯤ ꯇꯣꯛꯅꯔꯕꯣ
ꯑꯥ ꯑꯗꯨꯗꯤ ꯇ ꯊꯣꯛꯈ꯭ꯔꯦ ꯇꯣꯛꯑꯦ
ꯑꯣꯑꯣ ꯑꯗꯨꯗꯣ ꯀꯩꯅꯣ ꯅꯣꯏ ꯆꯍꯤ ꯑꯃ ꯇꯧꯕ꯭ꯔꯣ
ꯅ ꯅꯥꯛ ꯑꯗꯨ ꯌꯥꯝ ꯄꯔꯒꯖꯝ ꯀ
ꯑꯁ ꯀꯥꯏꯗꯅꯣ ꯑꯩ ꯍꯟꯗꯛꯁꯦ ꯁꯥꯕ ꯌꯥꯝ ꯄꯥꯛ ꯄꯥꯗꯦ ꯍꯥꯏꯔ ꯑꯗꯨ ꯃꯄꯥꯁꯨ ꯄꯥꯅꯤꯡꯗꯦꯕ ꯕꯤꯠ ꯌꯥꯎꯗꯕ ꯇ
ꯍꯧꯖꯤꯛ ꯍꯥꯏꯒꯦ ꯇꯧꯔꯝꯕꯗꯣ
ꯀꯃꯅꯣ
ꯑꯩꯅ ꯍꯥꯏꯗꯤ ꯀꯥꯟ ꯃꯥꯡꯉꯝ ꯍꯥꯏꯒꯦ ꯇꯧꯔꯣ ꯅ ꯃ ꯑꯣ ꯂ ꯊ ꯅꯒꯕ ꯐꯥꯏꯗ
ꯀꯩ ꯍꯥꯏ ꯐ꯭ꯔꯦ ꯀꯣ ꯐꯔꯦ
ꯑꯩꯗꯤ ꯀꯣꯏꯕ ꯌꯥꯝ ꯆꯠꯅꯤꯡꯉꯦ ꯍꯧꯖꯤꯛ
ꯑꯁ ꯍꯧꯖꯤꯛ ꯑꯩ ꯍꯧꯖꯤꯛ ꯁꯥꯕꯅꯤꯅ ꯃꯄꯥꯟ ꯊꯣꯛꯅꯤꯡꯗꯦ ꯇꯠꯂꯦ ꯑꯩꯗꯤ ꯑꯩꯗꯤ ꯃꯄꯥꯟ ꯊꯣꯛꯅꯤꯡꯗꯦ ꯀꯟꯅ
ꯑꯁ ꯑꯩꯗꯤ ꯀ ꯃꯌꯥꯝ
ꯑ
ꯈꯪꯗꯦ ꯆꯠꯐꯝ ꯅꯨꯡꯉꯥꯏꯕ ꯃꯐꯝꯕꯨ ꯂꯩꯔꯗꯤ ꯌꯥꯔꯦ ꯌꯥꯝ ꯌꯝꯁꯨ ꯁꯥꯗꯕ ꯌꯥꯝꯁꯨ ꯏꯪꯗꯕ
ꯑꯁ ꯑꯗꯨꯗꯤ ꯆꯤꯡꯗ ꯑꯣꯏꯅ ꯀꯣꯏꯔꯨꯔꯣ ꯚꯥꯏ ꯑꯣꯏꯔꯔꯣꯏ
ꯎꯝ ꯀꯗꯥꯏꯗ ꯑꯩꯈꯣꯏ ꯆꯤꯡꯗꯤ ꯀꯥ ꯆꯠꯇꯣꯏꯕ ꯅꯆꯤꯡ ꯂꯣꯏ ꯊꯤꯡꯖꯤꯟꯈ꯭ꯔꯦ
ꯑꯗꯨ ꯅꯪ ꯀꯩꯅꯣ ꯎ ꯄꯩꯁꯥ ꯐꯔꯀꯥꯟꯗ ꯃꯅꯥꯂꯤꯒꯨꯝꯕ ꯑꯣꯏꯅ ꯀꯣꯏꯕ ꯆꯠꯂꯣ ꯀꯥꯟꯅꯔꯔꯣꯏ
ꯎꯝ ꯑꯗꯨꯅ ꯑꯗꯨꯅ ꯐꯥꯔꯗ꯭ꯔ ꯈꯪꯗꯦ
ꯑꯁꯦꯡꯕꯅꯦ ꯇꯟꯁꯨ ꯇꯜꯂꯦ ꯍꯥꯏꯕ
ꯎꯝ ꯃꯅꯤꯄꯨꯔꯒꯁꯦ ꯀꯣꯏꯕꯝꯒ ꯂꯩꯇ꯭ꯔꯦꯗ
ꯁꯤꯖꯟꯗꯗꯤ ꯈꯔ ꯅꯨꯡꯉꯥꯏꯕ ꯑꯁ
ꯎꯝ ꯋꯥꯏ ꯀꯩꯅꯣ ꯈꯨꯁꯥ ꯑꯃꯅꯦ
ꯌꯥꯝ ꯁꯥꯡꯅꯀꯣ ꯑꯩ ꯃꯄꯥꯟ ꯊꯣꯛꯅꯤꯡꯗꯦ ꯇꯜꯂꯦ
ꯎꯝ ꯉꯁꯤꯁꯦ ꯀꯩꯅꯣ ꯀꯩ ꯅꯨꯣꯃꯤꯠꯅꯣ
ꯎꯝ
ꯇꯨꯏꯗꯦ
ꯊꯥꯔꯁꯗꯦꯅꯦ ꯍꯌꯦꯡ ꯐ꯭ꯔꯥꯏꯗꯦ ꯑꯁ ꯍꯌꯦꯡ ꯍꯌꯦꯡꯗꯣ ꯑꯩꯈꯣꯏ ꯆꯦ ꯃꯣꯏ ꯑꯦꯛꯖꯝ ꯂꯩ ꯑꯃꯨꯛ ꯆꯠꯇꯣꯏꯅꯦ ꯇꯜꯂꯦ ꯍꯥꯏꯕ ꯍꯣꯏ
ꯎꯝ
ꯅꯪ ꯊꯕꯛ ꯄꯨꯡ ꯀꯌꯥꯗ ꯂꯣꯏꯒꯦ
ꯃꯤ ꯂꯥꯛꯇ꯭ꯔꯕꯨꯗꯤ ꯄꯨꯡ ꯃꯔꯤ ꯁꯥꯏꯗ ꯑꯗꯨꯝ ꯂꯣꯏꯔꯦ ꯃꯔꯤ ꯃꯔꯤꯃꯈꯥꯏ
ꯃꯔꯤ ꯃꯔꯤꯃꯈꯥꯏ ꯑꯁ ꯑꯗꯨꯗꯤ ꯈꯪꯗꯦꯗ ꯑꯗꯨ ꯇꯥꯏꯃꯤꯡ ꯆꯅꯒꯗ꯭ꯔꯥ
ꯀꯒꯤꯅꯣ ꯍꯥꯏꯁꯦ
ꯍꯥꯏꯗꯤ ꯑꯩꯈꯣꯏ ꯑꯃꯨꯛ ꯑꯦꯛꯖꯝ ꯂꯣꯏꯔ ꯅ ꯑꯦꯛꯖꯝ ꯂꯣꯏꯔꯒ ꯑꯃꯨꯛ ꯕꯖꯥꯔꯗ ꯑꯃꯨꯛ
ꯑꯣ ꯎꯝ ꯍꯣꯏ ꯌꯦꯡꯁꯦ ꯑꯗꯣ ꯌꯥꯗꯧꯗꯤ ꯃꯟꯗꯦ
ꯑꯩꯁꯨ ꯃꯥꯟꯗꯕ ꯑꯗꯨꯒꯤꯅꯦ ꯍꯥꯏꯗꯣꯏꯁ
ꯍ ꯁꯤꯗ ꯀꯣꯅ ꯇꯣꯔꯁꯦ ꯑꯩꯈꯣꯏꯒꯤꯗ
ꯍꯣꯏ ꯍꯣꯏ ꯀꯣꯟꯅꯥ ꯌꯦꯅꯒꯥꯁꯦ꯫
ꯎꯝ ꯂ ꯀꯗꯔꯀꯦ
ꯑꯗꯨ ꯑꯁ ꯏꯕꯥꯅꯤ ꯈꯛꯇꯤ ꯑꯃꯨꯛꯁꯨ ꯅꯨꯡꯉꯥꯏꯖꯕ ꯃꯣꯏ ꯑꯅꯤ ꯑꯍꯨꯝꯁꯨ ꯌꯥꯎ ꯃꯣꯏ ꯑꯅꯤ ꯑꯍꯨꯝꯁꯨ ꯑꯃꯨꯛ ꯍꯥꯏꯅꯤꯡꯕꯗ ꯗꯣ ꯑꯗꯨꯒꯤꯅꯤꯗꯅ
ꯑꯗꯣ ꯀꯪꯂꯥꯒꯤꯅ ꯑꯃꯨꯛꯀꯤ ꯁꯤꯡꯖꯨꯒ ꯀꯤꯂꯤꯆꯅꯥ ꯕꯣꯔꯥꯗꯣ ꯍꯥꯎꯗ꯭ꯔꯥ
ꯍꯣꯏ
ꯆꯉꯥꯡꯁꯨ ꯍꯥꯎ ꯆ꯭ꯔꯥꯁꯨ ꯍꯥꯎꯗ꯭ꯔꯥ
ꯎꯝ ꯑꯗꯨꯗꯣ ꯑꯗꯨ ꯑꯗꯨꯁꯨ ꯌꯦꯡꯁꯦ ꯑꯗꯣ ꯑ ꯁꯤꯡꯖꯨ ꯕꯔꯥ ꯆꯨ ꯆꯥꯁꯤꯡꯖ ꯑꯗꯨꯒ ꯅꯣꯡꯃ ꯔꯣꯃꯦꯟꯖꯁ
ꯆꯥꯎꯁꯦ ꯑ ꯐꯪꯕꯅꯤꯒꯣꯕ ꯈꯔꯂꯦꯒ ꯁꯥꯏꯅ ꯇꯣꯂꯣ ꯐꯝꯕꯒ ꯍꯟꯗꯛ ꯏ ꯏꯅꯥ ꯑꯦꯟ. ꯖꯤ ꯇ꯭ꯔꯤꯠ ꯇꯥꯑꯣꯔꯥꯅꯤ ꯑꯦꯟ. ꯖꯤ. ꯃꯥꯡꯗꯥ ꯇꯥꯑꯣꯒ꯭ꯔꯦ꯫ ꯀꯣ ꯇꯣꯂꯣꯞ ꯐꯪꯉꯗꯤꯅꯦ ꯍꯪꯒꯥꯝ ꯄꯩꯁꯥꯁꯦ ꯈꯔꯗꯤ ꯑꯗꯨꯝ ꯂꯩꯌꯦꯕꯀꯣ ꯇꯣꯂꯣꯞ ꯂꯣꯏꯁꯤꯜꯂꯛꯄ ꯃꯇꯥꯡ ꯑꯣꯏꯔꯗꯤ ꯄꯨꯡ ꯇꯥꯠ ꯇꯥꯇꯂꯦꯕꯥ꯫ ꯑꯈꯣꯏ ꯃꯥ ꯑꯣꯏ ꯗꯥꯒꯤ ꯒꯥ ꯂꯋꯦ꯫ ꯑꯗꯨꯃꯥꯏꯅ ꯇꯧꯕꯅꯤꯅ ꯑꯩꯁꯦ ꯍꯧꯖꯤꯛꯁꯦ ꯑꯃꯨꯛ ꯑꯣꯏꯕꯒꯁꯨ ꯆꯠꯅꯤꯡꯗꯕꯤ ꯍꯥꯏꯗꯤ ꯆꯠꯇꯤ ꯆꯠꯅꯤꯡꯉꯒ ꯄꯦꯏꯁꯥ ꯂꯦꯏꯇꯥꯕꯥꯒꯤ ꯌꯥꯝ ꯇꯥꯅꯕꯥ ꯗꯨ ꯑꯗꯨꯗꯨ꯫ ꯑꯩꯁꯦ ꯑꯃꯨꯛꯁꯨ ꯌꯥꯝꯅ ꯇꯟꯕ ꯆꯠꯇꯦ ꯌꯥꯝ ꯆꯦ ꯅꯤꯡꯅꯤꯡꯕ ꯀꯣꯏꯕꯁꯦ
ꯑ
ꯄꯩꯁꯥꯒꯤ ꯈꯜꯂꯒ ꯄꯩꯁꯥ ꯄꯩꯁꯥꯒꯤ ꯈꯜꯂꯒꯅ ꯇꯟꯕꯗꯣ ꯑꯗꯨꯗꯨꯒ ꯆꯇꯤꯌꯥꯜ ꯆ ꯆꯅꯤ ꯃꯗꯨꯣ ꯆꯠꯄꯗꯤ ꯐꯪꯗꯕꯒ
ꯍꯣꯏ ꯍꯣꯏ ꯚꯥꯏ ꯑꯗꯣ ꯀꯩꯅꯣꯗꯣ ꯑꯩꯈꯣꯏ ꯑꯔꯤꯁ ꯑꯩꯈꯣꯏ ꯑꯍꯨꯝꯒꯤ ꯀꯩꯅꯣꯗꯣ ꯑꯃꯨꯛ ꯕꯥꯔꯊꯗꯦꯒꯤ ꯀꯩꯅꯣ ꯇꯧꯕꯗꯣ ꯑꯗꯨꯗꯣ ꯑꯣꯒꯁ ꯁꯦꯞꯇꯦꯝꯕꯔ ꯑꯗꯨꯋꯥꯏꯗ ꯇꯧ ꯇꯜꯂꯦ ꯍꯟꯗꯛꯇꯤ ꯌꯥꯝ ꯁꯥꯞꯅꯅ ꯇꯜꯂꯦꯕ
ꯖꯨꯂꯥꯏ ꯑꯣꯒꯁ ꯑꯣꯒꯁꯇ ꯑꯣꯏꯅ ꯇꯧꯔꯁꯨ ꯇꯧꯔꯁꯤ ꯀꯩ ꯇꯧꯔꯒꯦ
ꯑꯣꯒꯁ ꯂꯥꯁ ꯋꯤꯛꯅꯠꯇꯥꯔꯇꯤ ꯁꯦꯞꯇꯦꯝꯕꯔ ꯊꯣꯛꯂꯝꯗꯥꯏꯗ ꯑꯣꯏꯅ ꯇꯧꯁꯤ ꯇꯜꯂꯦ
ꯍꯣꯏ ꯇ ꯁꯤ ꯑꯗꯣ ꯑꯩꯕ ꯗꯤꯜꯍꯧꯄ
ꯑꯗꯨꯅ ꯗꯦꯠ ꯀꯌꯥꯗ ꯑꯗꯨ ꯀꯩ ꯇꯥꯒꯦ ꯍꯥꯏꯕ ꯨꯂꯥꯏ ꯇꯤꯟ ꯏꯗ ꯌꯥꯏꯅ ꯌꯦꯡꯒꯦ ꯑꯗꯣ ꯅꯪ ꯅꯪ ꯀꯩꯅꯣ ꯕꯖꯥꯔꯗꯩꯅ ꯊꯦꯡꯦ ꯆꯠꯂ ꯑꯩ ꯉꯝꯃꯣꯏ ꯅꯣꯏ ꯂꯝꯕꯤꯗꯣ ꯑꯩ ꯂꯣꯏ ꯈꯪꯗꯦ ꯈꯪꯗꯦ ꯕꯖꯥꯔ ꯊꯦꯡꯉꯁꯦ
ꯕꯖꯥꯔ ꯊꯦ ꯑꯩ ꯕꯥꯔꯗꯦ ꯑꯩ ꯕꯥꯔꯊꯗꯦꯅꯦ ꯍꯥꯏꯔꯒ ꯑꯩ ꯕꯥꯔꯊꯗꯦꯅꯦ ꯍꯥꯏꯔꯒ ꯊꯦꯡꯅꯁꯤꯌꯦ ꯀꯩꯅꯣꯅꯨꯡ ꯍꯥꯏꯥꯏꯗꯨꯕꯣ ꯌꯨꯝꯗ ꯂꯥꯛꯑꯣ ꯍꯥꯏꯔꯒ
ꯑꯗꯨꯒ ꯏꯇꯣꯝꯇꯁꯨ ꯂꯥꯛꯄꯗ ꯅꯣꯏ ꯅꯣꯏ ꯀꯝꯗ ꯁꯨ ꯈꯪꯗꯦ ꯍꯥꯏꯕ
ꯅꯪ ꯕꯖꯥꯔꯗ ꯂꯥꯛꯑꯣ ꯕꯖꯥꯔꯗ ꯑꯩ ꯉꯥꯏꯔꯝꯒꯦ ꯑꯗꯨꯒ ꯂꯥꯛꯑꯣ
ꯍꯣꯏ ꯍꯣꯏ ꯐꯔꯦ ꯑꯗꯨꯅꯦ ꯌꯦꯡꯒꯦ ꯑꯗꯣ ꯑ ꯑꯔꯤꯠꯇꯁꯨ ꯀꯧꯕꯣ
ꯑꯗꯨ ꯑꯩꯗꯣ ꯑꯗꯨꯗꯣ ꯑꯗꯨꯒꯤ ꯃꯇꯝꯗꯣ ꯑꯩꯗꯣ ꯄꯩꯁꯥꯗꯣ ꯂꯩꯕ ꯂꯩꯇꯕ ꯌꯦꯡꯅꯤꯡꯉꯤꯕꯀꯣ ꯑꯟꯁꯨ ꯀ ꯇꯥꯎꯗꯣ ꯑꯗꯨꯒ ꯀꯩꯒꯨꯝꯕ ꯄꯩꯁꯥ ꯂꯩꯇ꯭ꯔꯒꯗꯤ ꯀꯦꯟ ꯁꯦꯜ ꯑꯗꯨꯒ ꯑꯩꯈꯣꯏ ꯏꯍꯨꯝꯒꯤ ꯇꯧꯕꯗꯣ ꯑꯗꯨ ꯑꯗꯨꯣꯏꯅ ꯇꯧꯔꯅꯤ
ꯍꯣꯏ ꯍꯉ ꯑꯗꯨꯗ ꯑꯦ ꯅꯍꯥꯟꯃꯨꯀꯤꯤ ꯅꯪꯒꯤ ꯃꯦꯃꯣꯔꯤꯁꯇ ꯑꯩ ꯁꯨꯝ ꯀꯥꯎ ꯀꯥꯎꯔꯔꯣꯏ ꯑꯥꯏꯔꯤꯁ ꯈꯩꯒꯤꯗ
ꯑꯦ ꯑꯗꯨꯗꯤ ꯁꯨꯡꯀꯥ ꯀꯥꯔ ꯑꯁꯦꯡꯕ ꯁ꯭ꯀꯨꯜꯗꯒꯤ ꯕꯪꯒ ꯇꯧꯔꯒ ꯊꯣꯛꯈꯤꯕꯗꯣ ꯑꯗꯨ ꯑꯗꯨꯗꯣ ꯍꯔꯥꯎꯗꯤ ꯍꯔꯥꯎꯕꯅꯦꯕ
ꯗꯤ ꯅꯨꯃꯤꯠꯇ
ꯍꯥꯏ ꯑꯗꯨꯅꯦ ꯑꯗꯨ ꯅꯪꯒꯤꯗꯣ ꯄꯔꯇꯤ ꯑꯦꯟꯖꯣꯏ ꯇꯧꯔꯅꯦ ꯈꯟꯕꯅꯦ ꯕꯪꯒ ꯕꯪꯒ ꯇꯧꯕꯤꯔꯒ
ꯎꯝ ꯑꯗꯨꯒ ꯊꯦꯡꯉꯒ ꯑꯗꯨꯅꯦ ꯑꯩꯉꯣꯏꯗ ꯆꯠꯄꯗꯕ ꯑꯩꯅ ꯅꯪꯉꯣꯟꯗ ꯆꯈꯤꯗꯨ ꯆꯗꯨ ꯂꯥꯛꯄꯗꯤ ꯂꯥꯛꯄꯗꯤ ꯂꯥꯛꯄꯗꯤ ꯍꯥꯟꯅ ꯌꯥꯏꯌꯦ ꯀꯩꯗꯧ ꯀꯩꯗꯧ
ꯑꯗꯨ ꯈꯪꯗꯅꯕꯩꯅꯦ ꯚꯥꯏ ꯑꯩꯗꯣ ꯃꯣꯏ ꯂꯝꯗꯣ ꯍꯥꯏꯗꯤ ꯁꯨꯃꯥꯏꯅ ꯂꯥꯛꯀꯅꯤ ꯍꯥꯏꯕ ꯈꯪꯗꯦ ꯍꯥꯏꯕ ꯅꯪꯗꯤ ꯅꯪꯗꯤ ꯈꯪꯕ ꯑꯣꯏꯔꯝꯅꯤ ꯑꯩꯗꯤ ꯊꯥꯖꯗꯦ ꯍꯥꯏꯕ
ꯑꯗꯨꯗꯨꯅꯦ ꯑꯗꯨꯗꯨꯒ ꯑꯩꯁꯤꯦ ꯏꯇꯣꯝꯗꯁꯨ ꯉꯥꯏꯔꯦ ꯑꯗꯨꯒ ꯑꯃꯗꯨꯒ ꯇꯧꯔ ꯂꯥꯛꯃꯤꯟꯅꯔꯦ ꯑꯩꯁꯤ ꯃꯊꯥ ꯁꯥꯔꯅꯦ
ꯍꯥꯏꯗꯤ ꯀꯅꯥꯒ ꯇꯥꯛꯃꯤꯟꯅꯔꯤꯅꯣ
ꯀꯩꯅꯣꯒ ꯃꯥꯁ ꯍꯦꯛꯦꯛ ꯂꯥꯛꯃꯤꯟꯅꯕ ꯅꯨꯄꯤꯗꯣ
ꯀꯅꯥꯅꯣ
ꯑꯁ ꯃꯁ ꯑꯗꯨꯝ ꯎꯞꯄ ꯂꯩꯕꯤꯗꯣ ꯃꯃꯤꯡ ꯄꯨꯟꯕ ꯌꯥꯗꯦ
ꯑꯁ ꯑꯗꯨꯅ ꯄꯤꯗꯔ ꯑꯁ ꯑꯗꯨ ꯑꯗꯨ ꯄꯤꯗꯣ ꯍꯧꯖꯤꯛ
ꯑꯥ ꯑꯃ ꯌꯥꯝ ꯅꯈ꯭ꯔꯅꯦꯈꯤꯅꯦꯕ ꯑꯩꯁꯨ ꯎꯏꯌꯦ
ꯑꯩꯁꯦ ꯎꯑꯦ ꯑꯗꯨꯒꯤꯅꯦ ꯌꯥꯝ ꯅꯅꯥꯏꯈ꯭ꯔꯕꯅꯦ ꯃꯣꯏ ꯃꯣꯏ ꯒ꯭ꯔꯨꯞꯇꯣ
ꯎꯝ
ꯑ ꯃꯣꯏ ꯍꯧꯖꯤꯛꯁꯨ ꯄꯨꯟꯕꯅꯦꯕ ꯑꯗꯨꯒ ꯃꯊꯪ ꯑꯃꯨꯛ ꯇꯝꯊꯕꯗꯣ ꯑꯗꯨꯁꯨ ꯄꯨꯟꯒꯅꯤ ꯍꯥꯏꯕꯅꯦ ꯄꯨꯟꯕꯒꯤ ꯃꯑꯣꯡꯗ ꯑꯗꯨꯝ ꯊꯥꯒꯠꯄꯅꯦꯕ ꯑꯗꯨꯒꯤ ꯑꯩꯈꯣꯏ ꯈꯛ ꯉꯥꯏꯔꯦ ꯃꯣꯏꯗꯤ ꯀꯩꯅꯣꯗꯣ ꯇꯝꯃꯤꯟꯅꯔꯁꯨꯀꯣ ꯄꯨꯂꯞ ꯄꯨꯂꯞ ꯇꯝꯃꯤꯟꯅꯕꯅꯦ ꯑꯩ ꯈꯣꯏ ꯄꯁ ꯏꯣꯅꯁꯨ ꯍꯥꯏꯕꯅꯦꯕ ꯍꯥꯟꯅꯩ ꯄ꯭ꯔꯤꯟꯁꯤꯄꯜꯗ ꯍꯧꯖꯤꯛ ꯑꯩꯈꯣꯏꯒꯤꯗ ꯄ꯭ꯔꯤꯟꯁꯤꯄꯜ ꯑꯣꯏꯗꯅ ꯃꯥꯅ ꯍꯥꯏꯔꯅꯦ ꯑ ꯏꯆꯥꯅꯨꯄꯤꯗꯤ ꯑ ꯃꯣꯏ ꯀꯩ ꯍꯥꯏꯅꯤ ꯃꯣꯏꯒꯤ ꯐ꯭ꯔꯦꯟ ꯒ꯭ꯔꯨꯞꯇꯣ ꯑꯗꯨꯗꯣ ꯃꯣꯏꯗꯤ ꯄꯨꯜꯂꯞ ꯄꯨꯜꯂꯞ ꯇꯨꯃꯤꯟꯅ ꯅꯤꯡꯕꯩꯅꯦ ꯀꯥꯏ ꯏꯁ
ꯎꯝ ꯗꯤ ꯑꯦꯝꯅ ꯇꯧꯗꯥꯏꯅꯦ
ꯍꯥꯏ ꯑꯗꯨꯅꯤ ꯍꯥꯏꯔꯤꯁꯦ
ꯎꯝ ꯀꯅꯥꯅ ꯐꯅ
ꯅꯪꯒꯤꯤꯔꯣ
ꯑ ꯑ ꯐꯣꯂꯣ ꯑꯈꯣꯄꯥꯏꯨꯀꯣ ꯇꯔꯔꯕꯣꯕꯥꯥꯏ
ꯍꯣꯏ ꯇꯥꯏ ꯅꯣꯏ ꯊꯛ ꯃꯐꯝꯗ ꯄꯣꯏꯟꯠ ꯑꯃ ꯑꯇꯣꯞꯄꯁꯨ ꯇꯣꯉꯥꯟꯅ ꯊꯝꯕ꯭ꯔꯣ ꯅꯣꯏ ꯊꯕꯛ ꯃꯐꯝꯁꯦ ꯊꯕꯛ ꯃꯐꯝꯁꯦ ꯄꯣꯏꯟ ꯑꯇꯣꯞꯄ ꯇꯣꯉꯥꯟꯅ ꯑꯃ ꯐꯝꯕ
ꯇꯣꯡꯉ ꯍꯥꯏꯗꯤ
ꯍꯥꯏꯗꯤ ꯈꯪꯗꯦ ꯍꯥꯏꯗꯤ ꯀꯣ ꯅꯣꯏ ꯊꯕꯛ ꯃꯐꯝꯗꯣ ꯎꯝ ꯅꯝꯕꯔ ꯇꯣꯉꯥꯟꯅ ꯑꯃ ꯊꯝꯕ꯭ꯔꯣ ꯍꯥꯏꯕ
ꯑꯗꯨ ꯇꯔꯃ ꯐꯣꯟ ꯇꯧꯔꯛꯄ ꯇ ꯀꯅꯤꯔ
ꯐꯣꯟ ꯑꯅꯤ ꯄꯥꯏꯕ꯭ꯔꯣ
ꯑꯩꯗꯤꯌꯦ ꯑꯩꯒꯤ ꯐꯣꯟꯗ ꯇꯧꯔꯛꯄ
ꯑꯣ ꯑꯣ ꯑꯣ ꯑꯗꯨꯔꯣ ꯑꯩꯗꯤ ꯅꯪ ꯅꯥꯏ ꯀꯩꯅꯣ ꯇꯧꯔꯝꯅꯤ ꯚꯏ ꯑꯩ ꯑꯃꯨꯛ ꯇꯧꯔꯛꯀꯦ
ꯎ ꯀꯍꯣ
ꯀꯩꯅꯣ ꯌꯦꯡꯉꯣ
ꯑ
ꯔꯔꯕꯣ
ꯇꯦꯟ ꯍꯅꯦ